ꯍꯜꯂꯣ ꯑꯣ ꯇꯥꯔꯦ ꯇꯥꯔꯦ ꯍꯧꯖꯤꯛꯇꯤ
ꯅꯈꯣꯟ ꯇꯥꯗꯕ
ꯑꯣ ꯉꯁꯥꯏꯗꯣ ꯇꯥꯗꯦꯕ ꯍꯧꯖꯤꯛꯇꯤ ꯇꯥꯔꯦ ꯀꯩꯗꯧꯔꯤꯒꯦ
ꯎꯝ ꯆꯥꯛ ꯆꯥ ꯇꯣꯛꯄ ꯂꯩꯔꯒ ꯏꯃꯥꯟꯅꯕꯒꯤ ꯌꯨꯝꯗ ꯇꯨꯝꯔꯒ ꯂꯩꯌꯦꯗ
ꯑꯣ ꯀꯩꯅꯣ ꯆꯥꯛꯇꯣꯛꯔꯗꯤ ꯅꯃꯥꯟꯅꯕ ꯈꯣꯏꯗ ꯇꯨꯝꯅꯕ꯭ꯔꯣ
ꯑꯩ ꯑꯩꯁꯨ ꯆꯥꯛ ꯇꯣꯛꯔꯥꯒ ꯏꯃꯥꯅꯕꯤ ꯈꯣꯏꯗ ꯇꯨꯝꯕ ꯆꯠꯀꯦ
ꯐꯥꯏꯅꯦ ꯅꯪꯗꯤ ꯇꯣꯛꯔꯥꯗꯤ ꯅꯃꯥꯟꯕꯈꯣꯏꯗ ꯇꯨꯝꯕ ꯑꯩꯁꯨ ꯇꯧꯕ ꯇꯥꯔꯦ
ꯎꯝ ꯚꯤꯇꯥꯃꯤꯟ ꯁꯨꯝꯃꯤꯅꯦ
ꯀꯔꯤ ꯃꯆꯦꯠ ꯆꯥꯔꯒꯦ
ꯑꯁ ꯉꯁꯤꯗꯤ ꯃꯌꯥꯡꯒꯤ ꯁꯥ ꯆꯥꯏꯍꯦ
ꯃꯌꯥꯡꯒꯤ ꯁꯥ ꯂꯩꯕ꯭ꯔꯣ
ꯂꯩꯍꯦ ꯃꯌꯥꯡꯒꯤꯁ ꯕꯨꯔꯤꯅꯦ
ꯑꯁ
ꯕꯣꯔꯤꯅ ꯃꯌꯥꯡꯒꯤ ꯁꯥ ꯑꯣꯏꯔꯗꯤ ꯑꯁ ꯗꯨꯀꯥꯟꯗ ꯁꯤꯠꯂꯔꯣꯏꯀꯣ ꯗꯨꯀꯥꯟꯗ ꯃꯌꯥꯡꯒꯤ ꯁꯥ ꯄꯤꯌꯨ ꯍꯥꯏꯔꯗꯤ ꯈꯪ
ꯈꯪꯒꯅꯤꯗ ꯃꯣꯏꯖꯨ ꯑꯗꯨꯝ ꯈꯪꯅꯕꯅꯤꯗ ꯎꯝ
ꯑꯩꯁꯨ ꯂꯧꯕ ꯇꯥꯔꯦꯅꯦ ꯑꯗꯨꯗꯤ ꯃꯌꯥꯡꯒꯤ ꯁꯥ ꯂꯩꯕ꯭ꯔꯣ ꯃꯌꯥꯡꯒꯤ ꯁꯥ ꯂꯩꯕ꯭ꯔꯣ
ꯍꯥꯎꯕꯅꯤꯀꯣ ꯑꯗꯨꯁꯨ ꯑꯗꯨꯝ ꯍꯜꯂꯣ ꯗꯥꯜꯒꯥ ꯊꯣꯡꯔꯗꯤ ꯍꯥꯎꯕꯅꯦꯕ
ꯎꯝ ꯍꯣꯏ ꯗꯥꯜꯒ ꯊꯣꯡꯕꯅꯦꯗ
ꯀꯥꯉꯧ ꯇꯧꯔꯒꯀꯣ ꯑꯁ ꯔꯦꯟꯗꯨꯝꯒꯥꯁꯨ ꯉꯧꯔꯗꯤ ꯍꯥꯎꯋꯦ ꯍꯥꯏ ꯑꯗꯣ
ꯎꯝ ꯍꯣꯏ ꯍꯥꯎꯋꯦ ꯎꯝ ꯑꯗꯣ ꯑꯩ ꯆꯥꯛ ꯍꯤꯟꯖꯥꯡ ꯊꯣꯡꯕ ꯍꯩꯇꯦ
ꯀꯩꯅꯣ ꯅꯪꯅ ꯊꯣꯡꯕꯒꯤ ꯇꯥꯏꯞꯇꯥ ꯁꯥꯒꯤ ꯃꯌꯥꯡ ꯆꯥꯏ ꯁꯥꯒꯤ ꯃꯌꯥ ꯍꯥꯏ ꯃꯌꯥꯡꯒꯤ ꯁꯥ ꯆꯥꯏ ꯃꯥꯅ ꯊꯣꯡꯕꯒꯤ ꯇꯥꯏꯞꯇꯥ ꯉꯥꯡ ꯂꯩꯅꯦ ꯃꯁꯤ ꯅꯨꯄꯥꯁꯦ
ꯏꯆꯦꯅꯔꯥ ꯏꯃꯥꯅꯔꯥ ꯊꯣꯡꯕꯅꯤꯗ
ꯑꯗꯨꯅꯦ ꯑꯁ ꯃꯌꯥꯡꯒꯤ ꯁꯥ ꯆꯥꯥꯏꯌꯦ ꯏꯃꯥꯅ ꯊꯣꯡꯕꯤꯕ ꯏꯆꯦꯅ ꯊꯣꯡꯕ ꯍꯥꯏꯕ ꯌꯥꯗ꯭ꯔꯣ ꯏꯁ ꯃꯌꯥꯡꯒꯤ ꯁꯥ ꯆꯥꯏ ꯉꯁꯤꯗꯤ ꯀꯥꯏꯅ ꯃꯥꯅ ꯊꯣꯡꯕꯒꯤ ꯇꯥꯏꯞꯇꯥ ꯉꯥꯡ ꯂꯩꯩꯅꯦ ꯌꯥꯝ ꯁꯤꯡꯉꯤ ꯅꯪꯁꯦ ꯄꯤ ꯌꯥꯝ ꯐꯪꯉꯝꯗꯧ ꯃꯥꯜ
ꯎꯝ ꯈꯪꯗ꯭ꯔꯦ ꯈꯪꯗ꯭ꯔꯦ
ꯄꯦꯟ ꯄꯦꯟ ꯉꯥꯡ ꯂꯩꯔꯕꯣ
ꯀꯗꯥꯏꯗꯒꯤꯅꯣꯗꯥ
ꯑꯣ ꯑꯣ ꯁꯣꯏꯕꯅꯤꯟꯗ ꯁꯥꯎꯅꯨꯗ ꯄꯪ ꯑꯗꯨꯝꯗꯤ ꯈꯥꯡꯕ ꯇꯥꯕꯅꯤ
ꯎꯝ ꯑꯩ ꯉꯔꯥꯡ ꯍꯥꯏꯕꯗꯨꯗꯤ ꯅꯪꯉꯣꯟꯗ
ꯑꯥ ꯏꯕꯥꯅꯤ ꯉꯥꯡꯅꯈ꯭ꯔꯥꯕꯣ
ꯎꯝ ꯑꯦ ꯉꯔꯥꯡ ꯑꯣ ꯊꯨꯅ ꯀꯥꯎꯋꯦꯅ
ꯑꯁ ꯈꯪꯗ꯭ꯔꯦꯅꯦ ꯃꯤ ꯉꯥꯡꯃꯟꯗꯅ ꯃꯤ ꯌꯥꯝꯃꯟꯗꯅ ꯑꯩꯁꯨ ꯒ꯭ꯌꯥꯟ ꯇꯥꯗ꯭ꯔꯕ
ꯉꯔꯥꯡ ꯅꯨꯡꯗꯥꯡꯗ ꯅꯨꯡꯗꯥꯡ ꯎꯝ ꯎꯝ
ꯍꯣꯏꯅꯦ ꯍꯣꯏꯅꯦ ꯃꯤ ꯌꯥꯝ ꯉꯥꯡꯕꯅꯤꯅꯀꯣ ꯒ꯭ꯌꯥꯟ ꯇꯥꯗ꯭ꯔꯕ ꯃꯤ ꯌꯥꯝꯃꯟꯗꯅ
ꯅꯣꯡ ꯆꯨꯕ꯭ꯔꯣ
ꯅꯣꯡ ꯅꯣ ꯍꯧꯖꯤꯛꯇꯤ ꯈꯔ ꯐꯔꯦꯗ ꯉꯁꯥꯏꯗꯣ ꯈꯔ ꯈꯔ ꯑꯗꯨꯝ ꯇꯥꯔꯒ ꯂꯩꯕꯅꯦ ꯍꯧꯖꯤꯛꯇꯤ ꯈꯔ ꯐꯔꯦ
ꯍꯧꯖꯤꯛꯇꯤ ꯂꯧ ꯆꯠꯂꯦꯗ ꯉꯁꯤ ꯆꯥꯔꯖꯀꯤ ꯊꯕꯛ ꯂꯩꯌꯦ
ꯀꯩ ꯊꯕꯛ ꯁꯨꯕꯅꯣ ꯆꯥꯔꯁ ꯑꯅꯧꯕ ꯁꯥꯕ꯭ꯔꯥ
ꯎꯝ ꯑꯅꯧꯕꯁꯨ ꯁꯥꯏꯌꯦ ꯑꯗꯨꯕꯨ ꯀꯩꯅꯣꯗꯣ ꯎꯝ ꯄꯣꯠꯆꯩꯗꯣ ꯍꯣꯟꯗꯣꯛ ꯍꯣꯟꯖꯤꯟ ꯇꯧꯅꯤꯡꯉꯥꯏ ꯅꯨꯄꯥ ꯈꯔ ꯅꯨꯄꯥ ꯒ ꯅꯨꯄꯥꯁꯤꯡ ꯊꯕꯛ ꯇꯧꯅꯤꯡꯉꯥꯏ ꯅꯨꯄꯥ
ꯆ ꯉꯁꯦ ꯆꯔꯁ ꯂꯩꯔꯝꯅꯦ ꯍꯣꯔꯦꯟ ꯅꯨꯃꯤꯗꯥꯡ ꯀꯣ ꯍꯣꯔꯦꯟ ꯅꯨꯗꯥꯡꯗꯤ ꯆꯥꯔꯁ ꯂꯩꯔꯦꯗꯅ
ꯎꯝ ꯍꯣꯏ ꯈꯣꯏ ꯅꯨꯡꯇꯤ ꯈꯨꯗꯤꯡ ꯂꯩꯌꯦꯗ
ꯑꯗꯣ ꯑꯩꯗꯤ ꯆꯥꯇꯦꯀꯣ ꯍꯥꯟꯅ ꯍꯥꯏꯍꯧꯕꯅꯦ ꯑꯩꯗꯤ ꯆꯠꯇꯦ
ꯀꯗꯧꯔꯦ ꯆꯔꯖ ꯆꯇ꯭ꯔꯁꯨ ꯑꯣ ꯅꯪꯗꯤ ꯆꯔꯖ ꯆꯇ꯭ꯔꯁꯨ ꯄ꯭ꯔꯦ ꯀꯟꯕ ꯃꯥꯂꯦ ꯄꯔꯊꯅꯥ ꯀꯟꯕꯒꯤ ꯑꯣꯢꯔꯝ
ꯑꯗꯨꯒꯤ ꯅꯠꯇꯦꯗ ꯍꯥꯏꯕꯗꯤ ꯑꯈꯣꯏ ꯈꯨꯟ ꯑꯈꯣꯏ ꯑꯈꯣꯏ ꯈꯨꯟ ꯑꯈꯣꯏ ꯀꯩꯅꯣꯗ ꯑ ꯌꯨꯝꯗ ꯑꯗꯨꯝ ꯋꯣꯔꯁꯤꯞ ꯇꯧꯕꯗꯣ
ꯎꯝ
ꯗꯨꯒꯤ ꯈꯣꯏ ꯏꯃꯥꯒ ꯏꯇꯩꯃꯒ ꯆꯂꯦ
ꯁꯟꯗꯦꯗꯤ ꯆꯔꯆ ꯀꯥꯗ꯭ꯔꯣ
ꯎꯝ ꯀꯥꯒꯅꯤꯗ ꯁꯟꯗꯦꯗꯤ ꯁꯟꯗꯦ ꯐꯥꯎ ꯍꯞꯇꯥ ꯎꯝ ꯍꯞꯇꯥ ꯑꯃꯗ ꯑꯃꯔꯛ ꯐꯥꯎ ꯀꯥꯗ꯭ꯔꯒꯗꯤ ꯑꯁ
ꯏꯁ ꯂꯣꯢꯔꯦ ꯅꯪꯁꯦ ꯆꯥꯔꯖ ꯆꯥꯔꯖ ꯆꯔꯁ ꯀꯥꯕ ꯇꯟꯕ ꯃꯥꯜꯂꯦ ꯅꯪꯁꯦ
ꯈꯔ ꯈꯔꯗꯤ ꯇꯜꯂꯦꯗ ꯑꯩꯁꯨ ꯎꯝ
ꯂꯣꯔꯦꯍꯦ ꯍꯧꯖꯤꯛꯅ ꯇꯜꯂꯗꯤ ꯍꯌꯦꯡꯋꯥ ꯑꯍꯟ ꯑꯣꯏꯔꯕꯗꯤ ꯁꯨꯃꯥꯡ ꯐꯥꯎ ꯀꯨꯝꯕꯩ ꯀꯨꯝꯅꯤꯡꯗꯦ ꯍꯥꯏꯔꯒꯅꯤꯅ ꯀꯗꯥꯥꯏꯗꯒꯤ ꯆꯁ ꯀꯥꯕ ꯇꯥꯜꯂꯗꯤ ꯇꯣꯢꯂꯦ ꯐꯥꯎ ꯆꯂ ꯆꯞꯄꯇꯂꯦ ꯍꯥꯏꯔꯒꯅꯤ ꯀꯣ
ꯎꯝ ꯕꯦꯇꯔ ꯇꯣꯡꯉꯒ
ꯐꯃꯨꯡꯗ ꯐ ꯐꯖꯤꯂꯗꯤ ꯑꯩ ꯁꯦꯡꯕ ꯂꯥꯛꯄꯤꯒꯦꯁꯦ
ꯎꯝ
ꯆꯥꯔꯆꯁꯤ ꯀꯥꯕ ꯇꯥꯟꯒꯅꯨꯗ ꯆꯥꯔꯆ ꯀꯥꯕꯗꯤ ꯐꯕꯅꯤ
ꯎꯝ ꯌꯥꯝ ꯇꯟꯕꯗꯤ ꯅꯠ
ꯅꯠꯇ꯭ꯔꯒ ꯆꯥꯔꯆ ꯀꯥꯕ ꯇꯟꯕꯁꯦ ꯀꯩꯗꯣ ꯄꯨꯛꯇ ꯏꯁꯤꯡ ꯊꯛꯀꯟꯕꯒꯤꯔ
ꯄꯨꯛꯇ ꯀꯥꯏꯁꯦ ꯢꯁꯤꯡ ꯊꯥꯛꯄ꯭ꯔꯣ ꯅꯪꯕꯣ
ꯎꯝ
ꯏꯁꯤꯡ ꯊꯛꯄ꯭ꯔꯣ
ꯊꯛ ꯑꯦ ꯈꯔ ꯈꯔ ꯍꯟꯅ ꯍꯥꯟꯅ ꯏꯁꯤꯡ ꯊꯛꯂꯝꯕ ꯑꯗꯨ ꯂꯩꯅꯥ ꯆꯥꯈꯥꯎ ꯌꯥꯗ꯭ꯔꯕꯒꯤ
ꯆꯈꯥꯎ ꯆꯈꯥꯎ ꯌꯥꯗ꯭ꯔꯗꯤ ꯀꯩꯅꯣ ꯇꯧꯋꯣ ꯑꯩ ꯐꯕ ꯍꯥꯏꯕꯤꯒꯦꯕ
ꯎꯝ
ꯑꯌꯨꯛ ꯉꯟꯇꯥ ꯍꯥꯎꯒꯠꯂꯒ ꯀꯣ ꯅꯣꯏ ꯉꯥꯅꯨ ꯂꯩꯕ꯭ꯔꯣ ꯅꯠꯇꯦ ꯑꯁ ꯑꯌꯨꯛ ꯉꯟꯇꯥ ꯍꯧꯒꯠꯇ꯭ꯔꯤꯉꯩꯗꯀꯣ ꯐꯣꯟꯁꯨ ꯌꯦꯡ ꯌꯦꯡꯒꯅꯨꯀꯣ ꯍꯧꯒꯠꯂꯒ ꯉꯟ ꯇꯥ ꯍꯧꯒꯠꯂꯒ ꯉꯥꯅꯨꯒꯤ ꯊꯤꯗꯣ
ꯍꯥꯍꯥꯍꯥ ꯒꯤꯔꯥꯁ ꯑꯃꯗ ꯃꯇꯨꯝ ꯑꯃ ꯍꯥꯏꯖꯤꯜꯂꯣ ꯏꯁꯤꯡꯒ ꯃꯤꯛꯁ ꯍꯥ ꯍꯥ ꯍꯥ ꯍꯥ ꯑꯗꯨꯅꯦ ꯅꯣꯏ ꯉꯥꯅꯨꯒꯤ ꯍꯦꯛ ꯍꯧꯒꯠ ꯄꯒ ꯃꯇꯨꯝ ꯑꯃ ꯒꯤꯂꯥꯁꯇ ꯊꯝꯃꯣ ꯑꯗꯨꯒ ꯏꯁꯤꯡꯒ ꯃꯤꯛꯁ ꯇꯧꯔꯒ ꯊꯨꯝ ꯈꯔ ꯍꯥꯞꯂꯒ ꯊꯛꯁꯤꯜꯂꯨ
ꯑꯁ ꯑꯁꯦꯡꯕ ꯍꯥꯏꯒꯗ꯭ꯔꯥ ꯍꯥꯏꯔꯒ ꯑꯁ ꯅꯪꯅ ꯍꯦꯟꯖꯤꯜꯂꯛꯑꯦꯍꯦ
ꯅꯪꯗꯤ ꯌꯥꯝ ꯐꯥꯏꯌꯦꯕ ꯐꯖꯅꯀ ꯇꯥꯏꯌꯦꯅꯦ
ꯑꯁꯦꯡꯕ ꯑꯣꯏꯅ ꯈꯜꯂꯨꯏꯅꯦ ꯑꯩꯗꯤ
ꯑꯗꯨꯅꯦ ꯏꯁꯤꯡꯗꯤ ꯊꯛꯇꯤ ꯊꯛꯄ ꯃꯥꯜꯂꯦꯕ ꯃꯥꯁꯦ ꯑꯁꯦꯡꯕ ꯉꯥꯡꯂꯒ ꯅꯪꯅ ꯍꯥꯏꯕꯗꯤ
ꯐꯥꯞ ꯐꯕꯒꯤ ꯍꯤꯗꯥꯛ ꯂꯩꯔꯗꯤ ꯍꯥꯏꯔꯗꯤ ꯃꯤꯗꯤ ꯂꯣꯏꯅ ꯇꯥꯅꯤꯡꯒꯅꯤꯗꯅ
ꯑꯁ ꯐꯕꯁꯨ ꯍꯥꯏꯕꯤꯒꯦꯍꯦ ꯉꯥꯏꯈꯣ ꯍꯦ ꯅꯪꯁꯨ ꯋꯥꯔꯤ ꯍꯧꯗ꯭ꯔꯤꯍꯦ
ꯚꯨꯠ ꯂꯥꯛꯄ ꯑꯩꯒꯤ ꯃꯥꯡꯗ ꯉꯔꯥꯡ
ꯑꯁ
ꯕꯨꯠ ꯂꯥꯛꯄꯒꯤ ꯑꯣꯏꯕ꯭ꯔ ꯈꯡꯗꯦ ꯅꯪ ꯍꯩꯖꯤꯛ ꯁ꯭ꯋꯥꯏꯗ
ꯑꯦ
ꯚꯨꯠ ꯂꯥꯛꯑꯒꯀꯣ ꯈꯥꯡꯔꯒ ꯐꯃꯨꯡꯗ ꯇꯨꯝꯕ ꯋꯥꯅꯦ ꯃꯪꯅꯀꯣ ꯑꯁ ꯅꯨꯡꯉꯥꯏꯗꯤ ꯅꯨꯡꯉꯥꯏꯔꯦ
ꯃꯡꯗ ꯚꯨꯠ ꯂꯥꯛꯄꯁꯦ ꯑꯁ ꯌꯥꯝ ꯋꯥꯏꯀꯣ ꯎꯝ ꯑꯁ ꯂꯥꯎꯕꯗꯤ ꯉꯝꯗꯕ
ꯑꯗꯨꯒꯨꯝꯕꯗꯣ ꯁꯛꯇꯤ ꯅꯥꯎ ꯑ ꯁꯛꯇꯤꯗꯣ ꯀꯥꯟꯗ꯭ꯔꯗꯤ ꯁꯤꯌꯦ ꯍꯥꯏꯕꯅꯦꯍꯦ
ꯎꯝ ꯍꯣꯏ
ꯑꯗꯨꯒꯤꯅꯦ ꯅꯪ ꯉꯔꯥꯡ ꯅꯨꯡꯗꯥꯡ ꯂꯥꯛꯄ ꯌꯥꯗ꯭ꯔꯣ ꯑꯗꯨꯗꯤ ꯑꯩ ꯅ ꯋꯥꯅ ꯂꯥꯛꯑꯦ ꯅꯪꯗꯤ ꯁꯨ ꯂꯥꯛ ꯂꯥꯛꯄꯤꯇꯦ ꯀꯩꯅꯣ
ꯏꯪꯒꯤꯠ ꯑꯃ ꯄꯤꯔꯝꯂꯗꯤ ꯂꯥꯛꯀꯗꯧꯕ
ꯑꯩꯗꯤ ꯅꯪ ꯂꯥꯟꯕꯗꯣ ꯇꯟꯕꯒꯤ ꯍꯥꯏꯔꯒ ꯁꯨꯛ ꯂꯥꯛ ꯂꯥꯛꯇꯦ ꯀꯩꯅꯣ
ꯏꯪꯒꯤꯠ ꯑꯃ ꯄꯤꯔꯗꯤ ꯂꯥꯛꯀꯗꯕ ꯑꯩꯁꯨ ꯈꯪꯗ꯭ꯔ ꯈꯪꯗ꯭ꯔꯕꯅꯤꯅ ꯎꯝꯍꯝ
ꯂꯩꯀꯥꯏ ꯀꯣꯏꯕ꯭ꯔꯣ ꯅꯪ ꯌꯨꯝꯗ ꯂꯩꯕ꯭ꯔꯣ ꯌꯨꯝꯗ ꯇꯨꯝꯗꯦ ꯍꯥꯏꯌ ꯃꯃꯥꯟꯅꯕ ꯈꯣꯏꯗ ꯇꯨꯝꯃꯦ ꯍꯥꯏ ꯑꯩꯁ
ꯎꯝ ꯏꯃꯥꯟꯅꯕ ꯈꯣꯏꯒꯤ ꯆꯠ ꯆꯠꯇꯧꯔꯒ ꯏꯃꯥꯟꯅꯕ ꯑꯩꯈꯣꯏꯒꯤ ꯐꯃꯨꯡꯗ ꯇꯨꯝꯃꯦ ꯏꯃꯥꯟꯅꯕꯗꯤ ꯊꯕꯛ ꯆꯠꯈ꯭ꯔꯦ
ꯎꯝ ꯅꯪꯅ ꯃꯤꯒꯤ ꯐꯃꯨꯡꯗ ꯅꯨꯡꯉꯥꯏꯅ ꯇꯨꯝꯕ ꯃꯣꯏꯅ ꯊꯕꯛ ꯆꯠꯄ ꯑꯁ ꯌꯥꯏꯗꯨꯁꯨ
ꯎꯝ ꯚꯤꯇꯥꯃꯤꯟ ꯁꯨꯝꯔꯤꯅꯦ
ꯑꯁ ꯏꯁꯤꯡ ꯊꯛꯄ ꯃꯤꯁꯤꯡꯁꯤꯀꯣ
ꯎꯝ
ꯁꯣꯅꯣꯗꯤ ꯆꯨꯒꯟꯕꯅꯤꯍꯦ
ꯑꯗꯨꯕꯨ ꯋꯥ ꯑꯁꯦꯡꯕꯗꯤ ꯍꯥꯏꯕꯅꯦꯍꯦ
ꯋꯥ ꯑꯁꯦꯡꯕ ꯉꯥꯡꯔꯁꯨ ꯑꯁ ꯀꯔꯤ ꯍꯥꯏꯁꯤꯔ ꯁꯣꯅꯣ ꯇꯧꯕꯁꯦ ꯀꯩꯅꯣꯅꯦ ꯏꯁꯤꯡ ꯊꯛꯄ ꯃꯤꯁꯦ ꯃꯤ ꯈꯠꯅꯕꯗꯤ ꯍꯩꯗꯤ ꯍꯩꯗꯕꯅꯦ ꯃꯣꯏꯗꯤ ꯑꯗꯨꯕꯨꯀꯣ ꯃꯤꯅ ꯋꯥ ꯌꯦꯠꯂꯛꯑꯕꯗꯤꯀꯣ ꯑꯁ ꯉꯥꯡꯕꯥꯎ ꯍꯧꯔꯕ ꯂꯣꯏꯕ ꯅꯥꯏꯗꯕꯅ ꯅꯪꯁꯨ ꯑꯗꯨꯃꯥꯏꯅ ꯇꯧꯔꯝꯒꯅꯦ ꯈꯔ ꯊꯛ ꯈꯔ꯭ꯒ ꯊꯛꯆꯜꯂꯕ ꯋꯥ ꯉꯥꯡꯕ ꯍꯧꯔꯗꯤ ꯂꯦꯞꯄ ꯍꯩꯗꯧ ꯃꯥꯟꯗꯦꯀꯣ
ꯐꯣꯡꯗꯣꯛꯄ ꯉꯝꯗ꯭ꯔꯕ ꯋꯥꯁꯤꯡꯗꯣ
ꯑꯁ
ꯐꯣꯡꯗꯣꯛꯄ ꯉꯝꯗꯕ ꯋꯥꯁꯤꯡꯗꯣ ꯂꯣꯏꯅ ꯍꯥꯏꯗꯣꯔꯛ
ꯎꯝ ꯁꯤꯃꯨꯛ ꯊꯛꯆꯜꯂꯗꯤ ꯑꯗꯨꯝ ꯂꯣꯏꯅ ꯍꯥꯏꯗꯣꯛꯂꯕꯅꯤ ꯃꯣꯏꯗꯤ
ꯎꯝ
ꯑꯗꯨꯕꯨ ꯋꯥꯁꯨ ꯍꯥꯞꯄꯁꯨ ꯌꯥꯝ ꯍꯩꯕ
ꯎꯝ ꯍꯣꯏ
ꯃꯤꯅ ꯇꯔꯥ ꯉꯥꯡꯕꯗ ꯃꯥꯗꯤ ꯀꯨꯟꯃꯨꯛ ꯉꯥꯡꯕꯅꯤꯉꯣ ꯑꯗꯨꯝ ꯈꯪꯉꯦꯕ ꯑꯩꯈꯣꯏꯁꯨ ꯎꯋꯦꯕꯀꯣ ꯃꯣꯏꯒꯤ ꯃꯇꯧꯁꯦ ꯁꯤꯡꯊꯛ ꯄ ꯃꯤꯁꯤꯡꯁꯦ ꯑꯩꯈꯣꯏꯁꯨ ꯑꯗꯨꯝ ꯂꯩꯗ ꯑꯩꯈꯣꯏꯁꯨ ꯂꯩꯇꯕ ꯅꯠꯇꯦꯗ ꯈꯣꯏ ꯑꯌꯥꯝꯕ ꯑꯃꯁꯨ ꯑꯗꯨꯝ ꯃꯔꯝ ꯑꯃ ꯂꯩꯌꯦꯕ ꯅꯪꯒ ꯃꯥꯟꯅꯔꯦꯕ
ꯑꯣ ꯑꯣꯏꯔꯝꯒꯅꯤ
ꯋꯥꯔꯤ ꯅꯨꯡꯉꯥꯏꯁꯦ ꯇꯧꯕꯅꯦꯀꯣ ꯔꯦꯀꯣꯔꯗ ꯁꯥꯎꯔꯒ ꯐꯣꯟ ꯊꯨꯒꯥꯏꯔꯗꯤ ꯂꯣꯏꯔꯦꯍꯦ ꯃꯁ ꯃꯁꯤ ꯃꯁꯤ ꯅꯨꯄꯤꯁꯦꯕꯣ ꯍꯥꯏꯅꯀꯣ
ꯏꯆꯦꯕꯨ ꯀꯅꯥ ꯁꯥꯎꯕ ꯉꯝꯒꯗ꯭ꯔꯅꯦ
ꯑꯦꯁ ꯏꯆꯦ ꯀꯥ ꯀꯧꯔꯛꯑꯦꯍꯦ ꯉꯁꯤꯗꯤ ꯉꯔꯥꯡꯗ ꯀꯅꯥꯔ ꯑꯥ ꯏꯆꯦ ꯀꯧꯕꯔꯣ ꯉꯔꯥꯡ
ꯑꯩ ꯀꯧꯒꯤꯅ ꯉꯔꯥꯡ ꯏꯆꯦ ꯀꯧꯋꯤꯅ
ꯑꯦ ꯍꯣꯏ ꯀꯧ ꯀꯧ ꯏꯇꯩ ꯀꯧꯒꯦꯔꯣ ꯏꯆꯦ ꯀꯧꯒꯦꯔꯣ ꯏꯅꯝꯃꯥ ꯀꯧꯒꯦꯔꯣ ꯀꯧ
ꯏꯆꯦꯅ ꯄꯛꯏꯗ
ꯑꯍ ꯏꯆꯦ ꯏꯆꯦ ꯍꯥꯏꯔꯒ ꯀꯣꯟꯅꯥ ꯑꯦ ꯍꯥ ꯍꯥ ꯏꯆꯦ ꯏꯆꯦ ꯍꯥꯏꯔ ꯀꯣꯟꯅ ꯋꯥꯔꯤ ꯅꯨꯡꯉꯥꯏꯔꯛꯑꯗꯤ ꯌꯥꯔꯣꯏꯀꯣ
ꯏꯍꯤ ꯍꯤ ꯑꯥ ꯇꯧꯔꯣꯏꯗ ꯇꯧꯔꯣꯏꯗ
ꯍꯣꯏꯗ ꯇꯧꯔꯣꯏꯗ ꯑꯗꯨꯗꯤ ꯇꯧꯔꯗꯤ ꯅꯪꯒꯤ ꯃꯥꯡ
ꯑꯍꯥ ꯍꯥ ꯍꯥ
ꯁꯤꯗꯗꯤ ꯇꯧꯕ ꯌꯥꯗꯦꯕ ꯍꯥ ꯍꯥ
ꯑꯗꯨꯕꯨ ꯃꯤ ꯈꯔꯗꯤ ꯇꯧꯕ ꯃꯟ ꯃꯤ ꯈꯔꯗꯤ ꯇꯧꯕ ꯃꯥꯜꯂꯦ ꯏꯀꯣ
ꯃꯤ ꯈꯔꯗꯤ ꯁꯣꯏꯔꯒ ꯌꯥꯝ ꯇꯧꯈ꯭ꯔꯦ ꯍꯥꯏ ꯍ ꯍꯥ
ꯎꯨ ꯍꯤ ꯍꯤ ꯒ꯭ꯔꯨꯞꯇꯒ ꯂꯣꯏ ꯊꯥꯒꯠꯂꯛꯑꯦꯅꯦ ꯑꯦ ꯍꯦ ꯍꯦ ꯑꯥ
ꯁꯣꯏꯕ ꯌꯥꯗꯦꯕ ꯏꯕꯥꯅꯤꯗꯤ ꯁꯣꯏꯕ ꯌꯥꯔꯣꯏꯕꯀꯣ
ꯁꯣꯏꯔꯗꯤ ꯂꯣꯏꯔꯦ
ꯎꯨ ꯈꯪꯗꯦꯅꯦ ꯑꯁꯦ ꯍꯧꯖꯤꯛꯀꯥꯟꯁꯦ ꯒ꯭ꯔꯨꯞꯇ ꯖꯥꯠ ꯖꯥꯠ ꯊꯥꯒꯠꯂꯦ ꯆꯨꯝꯕ꯭ꯔꯣ ꯆꯨꯝꯗꯕ꯭ꯔꯣ
ꯎꯨꯝ
ꯑꯗꯨꯝ ꯄꯥꯟꯗꯔꯣ ꯏꯃꯨꯡꯗ ꯂꯩꯕ꯭ꯔꯣ
ꯐꯃꯨꯡꯗ ꯂꯩꯌꯦꯗ ꯈꯔ ꯂꯩꯔꯗꯤ ꯊꯕꯛ ꯁꯨꯕ ꯆꯠꯂꯅꯤꯗ ꯍꯥꯏꯕꯗꯤ ꯆꯥꯔꯖꯀꯤ ꯊꯕꯛ ꯂꯩꯕꯗꯣ
ꯎꯝ ꯆꯔ ꯆꯔꯖ ꯊꯕꯛꯀꯨꯝꯕ ꯁꯨꯕꯁꯨ ꯅꯨꯡꯉꯥꯏꯕꯅꯦꯀꯣ ꯑꯗꯨꯝ ꯄꯨꯜꯂꯒ ꯃꯌꯥꯝ ꯄꯨꯜꯂꯒ ꯁꯤꯡꯁꯨꯨꯒꯨꯝꯕ ꯃꯦꯠꯂꯒ ꯆꯥꯕ ꯆꯔꯖꯒꯤ ꯊꯕꯛ ꯍꯥꯏꯗꯤ ꯆꯞ ꯃꯥꯟꯅꯩꯗ ꯅꯪꯁꯨ ꯑꯩꯁꯨ ꯀꯩꯅꯣ ꯑꯇꯣꯞꯄ ꯅꯠꯇꯦꯗ ꯑꯗꯨꯗꯤ
ꯎꯨ ꯂꯅꯥꯏꯒꯤ ꯊꯕꯛ ꯍꯥꯏꯔꯗꯤꯀꯣ ꯑꯦꯁ ꯁꯨꯅꯤꯡꯕꯒꯨꯝ ꯁꯨꯅꯤꯡꯗꯕꯒꯨꯝ ꯑꯗꯨꯒ ꯍꯖꯤꯔꯥꯒꯤ ꯍꯥꯏꯔꯗꯤ ꯑꯁ ꯂꯣꯏꯔꯦ
ꯊꯋꯥꯏ ꯈꯨꯕꯥꯛꯇ ꯍꯥꯞꯂꯒꯀꯣ ꯁꯨꯒꯅꯤꯕ ꯑꯍꯥ ꯍ
ꯎꯝ
ꯄꯩꯁꯥ ꯐꯪꯅꯤꯡꯕꯅꯤꯅꯀꯣ
ꯁꯜ ꯂꯣꯏꯕ꯭ꯔꯣ ꯅꯪ
ꯂꯣꯏꯗꯦꯗ
ꯑꯣꯛꯇꯤ
ꯑꯁ ꯑꯩꯅ ꯑꯩꯅ ꯑꯩꯒꯤ ꯃꯌꯥꯝꯁꯤꯡꯁꯦ ꯌꯦꯟꯈꯛꯄ ꯂꯣꯏꯌꯦ ꯑꯗꯨꯝ ꯍꯥꯏꯅꯦ